ꯇꯥꯕ꯭ꯔꯣ ꯇꯥꯏꯌꯦ ꯇꯥꯏꯆꯦ ꯑꯦ ꯇꯥꯏꯔꯗꯤ ꯐꯔꯦꯅꯦ ꯑꯗꯨꯗꯤ ꯑꯩꯗꯤ ꯅꯪ ꯇꯥꯗꯕꯤꯗ ꯂꯩꯒꯦꯔꯥ ꯍꯥꯏꯅ
ꯀꯥꯏꯗ ꯍ ꯇꯥꯏꯌꯦ
ꯑ ꯉꯁꯥꯏꯒꯤ ꯋꯥꯔꯤꯗꯣ ꯑꯃꯨꯛ ꯍꯥꯏꯁꯦꯗ ꯅꯨꯡꯉꯥꯏꯌꯦꯗ ꯀꯔꯤꯒꯤ ꯋꯥꯔꯤ ꯀꯔꯤꯒꯤ ꯋꯥꯔꯤꯅꯣ ꯑꯩꯈꯣꯏꯅ ꯉꯥꯡꯉꯤꯗꯣ ꯀꯥꯎꯕ ꯀꯥꯎꯈ꯭ꯔꯦ
ꯎꯝ ꯅꯃꯥꯟꯅꯕꯤ ꯅꯃꯥꯟꯅꯕꯤꯗ ꯂꯨꯄꯥ ꯅꯥꯟ ꯅꯃꯥꯟ ꯅꯃꯥꯟꯅꯕ ꯑꯃꯗ ꯂꯨꯄꯥ ꯂꯤꯁꯤꯡ ꯑꯃ ꯄꯤꯈ꯭ꯔꯦ ꯍꯥꯏ
ꯍ ꯏꯃꯥꯟꯅꯕꯗ ꯂꯤꯁꯤꯡ ꯑꯃ ꯏꯃꯥꯟꯅꯕꯤꯗ ꯆꯥꯝꯃꯉꯥ ꯂꯣꯏꯔꯦ
ꯎꯝ ꯉꯁꯤꯒꯤ ꯁꯣꯝꯒꯤ ꯅꯣꯏꯔꯣꯝꯒꯤ ꯋꯦꯗꯔꯁꯦ ꯁꯨꯃꯥꯏꯅ ꯇꯧꯕ꯭ꯔꯥ ꯃꯁꯤ ꯊꯥ ꯐꯖꯅ ꯊꯣꯛꯄ꯭ꯔꯣ
ꯍꯣꯏ ꯊꯥ ꯐꯖꯅ ꯊꯥꯕꯨꯗꯤ ꯊꯣꯛꯇꯦꯗ
ꯑ ꯑꯩꯈꯣꯏꯔꯣꯝꯁꯦ ꯑꯩꯈꯣꯏꯔꯣꯝꯁꯦ ꯐꯖꯅ ꯊꯣꯛꯏꯅꯦ
ꯑ ꯑꯩꯈꯣꯏꯗꯤ ꯊꯥ ꯌꯦꯡꯒꯦꯀꯣ ꯊꯥ ꯎꯗꯦ ꯉꯁꯤꯗꯤ ꯑꯩ ꯃꯊꯛꯇ ꯀꯥꯔꯁꯨ
ꯒꯤꯇꯔ ꯒꯤꯇꯔ ꯑꯃ ꯄꯥꯏꯔꯒ ꯂꯞ ꯁꯣꯡ ꯐꯖ ꯐꯖꯕ ꯁꯛꯅꯤꯡꯉꯤꯅꯦ ꯍꯧꯖꯤꯛꯀꯤ ꯉꯁꯤꯁꯦ ꯋꯥꯔꯤꯗ
ꯋꯥꯔꯤꯗꯨꯗꯤ ꯑꯩꯈꯣꯏꯅꯤꯁꯦ ꯑꯥꯜ ꯑꯩꯉꯣꯟꯗ ꯄꯥꯏꯕ ꯋꯥꯔꯤꯅꯤꯃꯦ
ꯑꯇꯤꯌꯥ ꯌꯥꯎꯈ꯭ꯔꯍꯦ ꯍꯔꯤꯗꯤ
ꯑꯗꯨꯅꯦ ꯑꯁ ꯊꯥꯏꯅꯒꯤꯦ ꯃꯤꯁꯤ ꯅꯤꯡꯁꯤꯡꯤꯉꯛꯄ ꯋꯥꯔꯤꯅꯤꯅꯦ
ꯃꯥꯅꯦ ꯃꯥꯅꯦ
ꯈꯪꯗꯦꯅ ꯊꯥꯏꯅ ꯑꯩꯈꯣꯏꯅ ꯁꯨꯝꯅ ꯁꯨꯝ ꯏꯃꯥꯟꯅꯕꯒꯨꯝꯕ ꯈꯪꯅꯔ ꯂꯩꯔꯝꯕꯁꯤꯡꯗꯣ
ꯎꯝ
ꯈꯜꯂꯒ ꯅꯣꯛꯅꯤꯡꯕ ꯐꯥꯎꯋꯦ ꯃꯇꯝ ꯑꯃꯗꯗꯤ ꯌꯥꯝꯅ ꯇꯧꯔꯝꯕꯅꯦꯕ ꯑꯣꯏꯕ꯭ꯔꯥ ꯑꯣꯏꯗꯕ꯭ꯔꯥ ꯈꯪꯗꯦ
ꯁꯨꯃꯥꯏꯅ ꯇꯧꯔꯝꯃꯅꯤ
ꯅꯪꯒꯤ ꯀꯩꯅꯣꯒ ꯅꯪꯒꯤ ꯀꯩꯅꯣ ꯍꯤꯔꯤꯟꯒ ꯅꯪꯒꯤ ꯅꯨꯄꯤꯒ ꯌꯥꯎꯗ꯭ꯔꯣ ꯂꯩꯗ꯭ꯔꯣ ꯅꯪꯁꯨ
ꯀꯔꯤꯗꯤ
ꯅꯪꯅ ꯈꯪꯅꯕ ꯃꯤꯒ ꯌꯥꯎꯗ꯭ꯔꯣ ꯍꯥꯏꯕ ꯐꯣꯟ ꯇꯧꯅꯤꯉ
ꯑꯩꯗꯨ ꯑꯗꯨꯃꯥꯏꯅ ꯑꯩ ꯑꯗꯨ ꯂꯝꯕꯤꯗꯩ ꯄꯥꯛ ꯏꯟꯇꯔꯦꯁ ꯊꯝꯗꯦ ꯍꯥꯏꯕꯗꯨ ꯅꯍꯥꯟ ꯍꯥꯏꯈ꯭ꯔꯕꯗꯨꯗꯤ
ꯑꯣ ꯑꯣ ꯑꯩꯗꯤ ꯀꯥꯎꯋꯏꯅꯦ ꯑꯗꯣ ꯐꯔꯕꯅꯤ ꯍꯣꯏ ꯑꯩꯈꯣꯏꯁꯨ ꯇꯨꯒꯨꯝꯕ ꯑꯣ ꯑꯩꯈꯣꯏꯗꯤ ꯊꯥꯏꯅꯩ ꯅꯍꯥꯟ ꯆꯠꯈꯤꯕ ꯆꯍꯤꯗꯤ ꯊꯝꯔꯝꯃꯦꯕꯀꯣ
ꯑꯥ
ꯑꯗꯨꯕꯨ ꯆꯍꯤ ꯑꯃ ꯇꯪꯈꯥꯏ ꯇꯪꯈꯥꯏ ꯍꯦꯜꯂꯦ ꯀꯣ ꯍꯧꯖꯤꯛ ꯀꯩꯅꯣ ꯊꯥ ꯌꯧꯔꯦꯀꯣ ꯑꯗꯨꯗꯒꯤꯗꯤ ꯑ ꯊꯝꯅꯕꯅꯤ ꯍꯣꯏ ꯊꯝꯅꯤꯡꯗꯦ ꯍꯥꯏꯕꯒꯤ ꯅꯠꯇꯕ ꯑꯗꯨꯝ ꯏꯁꯥꯅ ꯌꯥꯝꯅ ꯄꯥꯝꯖꯕꯗꯣ
ꯎꯝ
ꯑꯣꯏꯗ꯭ꯔꯕꯒꯤ ꯍꯥꯏꯕꯗꯤ ꯏꯁꯥꯅ ꯄꯥꯝꯝꯕꯁꯨ ꯂꯥꯛꯇꯕ ꯍꯥꯏꯗꯣꯏꯔꯥ ꯀꯔꯤ ꯍꯥꯏꯗꯣꯏꯔꯥ ꯈꯪꯗꯦ ꯃꯥꯏꯏꯕꯒꯤ ꯀꯩꯅꯣ ꯇꯧꯈ꯭ꯔꯦ ꯑꯗꯨꯒꯤ ꯑꯩꯁꯨ ꯇꯨꯃꯤꯟꯅ ꯂꯩꯊꯣꯛꯑꯦ
ꯇꯝ ꯂꯥꯛꯀꯅꯤꯗ ꯑꯩꯈꯣꯏꯁꯨ
ꯍꯣꯏ ꯂꯥꯛꯈꯤꯅꯤꯗ ꯑꯗꯨ ꯀꯔꯤ ꯑꯩꯗꯤ ꯑꯗꯨꯒꯨꯝꯕꯗꯣ ꯀꯩꯅꯣ ꯇꯧꯗꯦ ꯑꯗꯨ ꯑꯗꯨ ꯃꯇꯝ ꯂꯥꯛꯄꯗ ꯌꯥꯅꯕ ꯑꯗꯨꯕꯨ ꯑꯍꯟ ꯑꯣꯏꯔꯛꯅꯤꯉꯥꯏꯗꯤ ꯀꯤꯔꯦ
ꯎ
ꯋꯥꯈꯜꯗ ꯌꯥꯝ ꯀꯤꯖꯩꯑꯦꯕ
ꯑꯦ ꯑꯩꯈꯣꯏꯗꯤ ꯅꯧꯔꯤꯗ ꯈꯪꯗꯦ ꯀꯩꯅꯣ ꯋꯥꯠꯂꯤ ꯌꯥꯝ ꯌꯥꯝ ꯃꯇꯝ ꯌꯥꯝ ꯋꯥꯠꯂꯤ
ꯎꯝ ꯇꯧꯕꯅꯦ ꯈꯪꯗꯦ ꯀꯃꯥꯏꯅ ꯇꯧꯕꯅꯣ ꯃꯇꯝꯗꯤ ꯍꯣꯏ ꯇꯥꯏꯑꯦ
ꯆꯍꯤ ꯀꯌꯥ ꯁꯨꯔꯦ ꯍꯧꯖꯤ ꯀꯥꯟ
ꯆꯍꯤ ꯀꯨꯟꯃꯔꯤ ꯁꯨꯒꯗꯧꯕ ꯑꯁꯤꯒꯤ ꯆꯍꯤ ꯂꯣꯏꯔꯝꯗꯥꯏꯒꯤꯗꯣ
ꯑꯁ ꯑꯗꯨꯗꯤ ꯑꯩꯈꯣꯏꯁꯦ ꯌꯥꯝ ꯑꯉꯥꯡ ꯑꯣꯏꯔꯤ
ꯍꯣꯏ ꯅꯨꯄꯥꯈꯣꯏꯗꯤ ꯑꯉꯥꯡ ꯑꯣꯏꯔꯦ ꯑꯩꯗꯤ ꯅꯨꯄꯤꯅꯤꯅ ꯀꯔꯤꯔꯣ
ꯀꯩ ꯍꯥꯏꯕꯅ ꯅꯨꯄꯥ ꯅꯨꯄꯤ
ꯍꯥꯏ ꯅꯨꯄꯥ ꯅꯨꯄꯤ ꯍꯥꯏꯕꯨꯗꯤ ꯑꯣꯏꯔꯁꯨ ꯅꯪꯕꯨꯗꯤ ꯑꯩꯈꯣꯏꯅ ꯌꯨꯝ ꯄꯥꯟꯈ꯭ꯔꯕ ꯃꯇꯨꯡꯗ ꯃꯇꯣꯡ ꯃꯇꯣꯡꯗ ꯇꯞꯅ ꯂꯧꯕ ꯌꯥꯏ ꯅꯨꯄꯤ ꯑꯗꯨꯕꯨ ꯑꯩꯈꯣꯏꯗꯤ ꯑꯩꯗꯤ ꯍꯧꯖꯤꯛ ꯆꯍꯤ ꯃꯔꯤ ꯃꯉꯥ ꯂꯩꯔꯗꯤ ꯌꯨꯝ ꯄꯥꯟꯈ꯭ꯔꯅꯤ
ꯑꯆꯥ ꯑꯆꯥ ꯑꯗꯨꯗꯤ ꯍꯦꯔꯣꯒ ꯐꯖꯅ ꯁꯦꯝꯂꯝ ꯍꯦꯔꯣꯒ ꯐꯖꯅ ꯂꯩꯔꯝꯖꯥꯠꯅꯤꯍꯦ
ꯅꯠꯇꯦ ꯂꯩꯗ꯭ꯔꯁꯨ ꯂꯥꯛꯈꯤꯅꯤꯅ ꯑꯗꯨꯕꯨꯗꯤ ꯍꯧꯖꯤꯛꯇꯤ ꯂꯩꯇ꯭ꯔꯤꯌꯦ ꯑꯩ ꯀꯟꯅ ꯊꯤꯔꯤ
ꯄ꯭ꯔꯊꯅꯥ ꯌꯥꯎꯅ ꯄꯔꯊ ꯄꯔꯊꯅꯥ ꯇꯧꯔꯒ ꯊꯤꯌꯣ
ꯑꯗꯨꯃꯥꯏꯅ ꯇꯧꯁꯤꯔꯥ ꯈꯪꯗꯦ ꯊꯤꯗꯤ ꯊꯤꯔ ꯂꯩꯌꯦꯀꯣ ꯑꯗꯨ ꯐꯪꯕ ꯐꯪꯗꯕꯗꯤ ꯇꯞꯅ ꯑꯃꯨꯛ ꯉꯥꯡꯅꯁꯤꯒꯣ
ꯑꯩ ꯊꯤꯌꯨ ꯍꯋꯥꯏ ꯌꯥꯎꯅ ꯊꯤꯕꯨ ꯊꯤꯔꯗꯤ ꯀꯥꯏꯗ ꯐꯪꯗꯣꯏꯅꯣꯍꯦ ꯐꯪꯅꯤꯍꯦ
ꯍꯣꯏꯅꯦ ꯊꯤꯔ ꯂꯩꯕꯅꯤꯅꯦ ꯈꯥꯡ ꯑꯁ ꯊꯥꯏꯅꯒꯤ ꯑꯃ ꯂꯩꯔꯝꯕꯗꯣ ꯑꯩꯉꯣꯟꯗ ꯈꯔ ꯁꯥꯟꯅꯔꯝꯃꯦꯕ ꯃꯥꯅꯁꯨ
ꯑꯩ ꯋꯥꯔꯤ ꯑꯃꯥꯏ ꯍꯥꯏꯔꯛꯀꯦꯀꯣ
ꯑꯥ
ꯇꯥꯕ꯭ꯔꯥ ꯊꯥꯏꯅꯗꯤ ꯊꯥꯏꯅ ꯑꯩꯈꯣꯏ ꯏꯃꯥ ꯏꯄꯥꯅ ꯑꯩꯈꯣꯏꯕꯨ ꯂꯥꯏꯔꯤꯛ ꯂꯥꯏꯔꯤꯛ ꯇꯝꯕ ꯍꯧꯕ ꯃꯇꯝꯗꯗꯤ ꯀꯃꯥꯏꯅ ꯈꯜꯂꯤ ꯃꯣꯏꯅ ꯑꯁ ꯏꯆꯥꯁꯤꯡꯁꯦ ꯃꯤ ꯑꯣꯏꯗ꯭ꯔꯤꯉꯩꯗ ꯌꯥꯝ ꯀꯔꯤ ꯍꯥꯏꯁꯤꯔꯥ ꯌꯥꯝ ꯑꯉꯥꯡ ꯑꯣꯏꯕ ꯃꯇꯝꯗ ꯌꯨꯝ ꯄꯥꯟꯒꯗ꯭ꯔꯥ ꯄꯥꯜꯂꯒꯗ꯭ꯔꯥ ꯍꯥꯏꯅ ꯄꯥꯈꯠꯄꯀꯣ
ꯍꯣꯏ
ꯑꯗꯨꯒ ꯃꯣꯏ ꯃꯆꯥ ꯃꯁꯨꯁꯤꯡꯗꯣ ꯆꯍꯤ ꯇ꯭ꯋꯦꯟꯇꯤ ꯑꯦꯠ ꯊꯥꯔꯇꯤ ꯁꯨꯔꯒ ꯌꯨꯝ ꯄꯥꯟꯗꯅꯕ ꯃꯇꯝꯗ ꯀꯩ ꯈꯜꯂꯦ ꯏꯆꯥꯖꯦ ꯅꯨꯄꯤꯕꯨ ꯀꯣꯏꯕꯨ ꯀꯣꯏ ꯀꯣꯏꯕ ꯍꯩꯇꯕ ꯖꯥꯠꯂꯦ ꯍꯥꯏꯅ ꯈꯜꯂꯦꯕꯣꯏ ꯈꯜꯂꯝꯅꯤꯀꯣ
ꯍꯣꯏꯅꯦ ꯑꯩ ꯑꯩꯈꯣꯏꯕꯨ ꯏꯃꯥꯈꯣꯏꯅꯗꯤ ꯄꯥꯜꯂꯣ ꯈꯣꯠꯂꯣꯗꯤ ꯀꯝꯇ ꯍꯥꯏꯗꯦꯕꯀꯣ
ꯍꯣꯏ ꯀꯩ ꯀꯥꯏꯗꯣꯏ ꯍꯣꯏ ꯍꯥꯏꯔꯣꯍꯦ ꯑꯗꯨꯗꯤ
ꯑꯗꯨꯕꯨ ꯑꯩꯈꯣꯏꯗꯤ ꯍꯥꯏꯕꯗꯤ ꯆꯍꯤ ꯆꯍꯤꯅ ꯅꯠꯇꯕ ꯑꯗꯨ ꯑ ꯑꯗꯨꯝ ꯌꯥꯕꯨꯗꯤ ꯌꯥꯔꯛꯑꯕꯅꯦꯕ
ꯍꯧꯖꯤꯛꯕꯣ
ꯑꯦ ꯑꯗꯨ ꯑꯩꯈꯣꯏꯗꯤ ꯀꯩꯅꯣ ꯍꯌꯦꯡꯋꯥꯏ ꯑꯗꯨꯝ ꯍꯧꯖꯤꯛ ꯄꯥꯡꯒꯦꯁꯨ ꯀꯩꯁꯨ ꯀꯥꯏꯗꯦꯅ ꯑꯗꯨꯝ ꯑꯩꯒꯤ ꯅꯨꯄꯥꯒꯤ ꯌꯨꯝꯗ ꯅꯨꯄꯥꯒꯤ ꯍꯣ ꯌꯨꯝꯒꯤ ꯃꯅꯥꯛ ꯅꯛꯄꯗ ꯀꯔꯤ ꯀꯔꯤ ꯃꯆꯥ ꯃꯆꯥ ꯂꯩꯔꯤꯗꯤ ꯑꯗꯨꯗ ꯑꯗꯨꯝ ꯁꯨꯕ ꯌꯥꯔꯦꯕ ꯑꯩꯈꯣꯏꯒꯤ ꯆꯦ ꯄꯥꯏꯔꯒ
ꯎꯝ ꯑꯗꯨꯕꯨꯗꯤ ꯌꯥꯏ ꯑꯗꯨꯕꯨ
ꯍꯤꯡꯅꯤꯡꯉꯥꯏ ꯈꯤꯇꯪ ꯈꯤꯇꯪ ꯑꯣꯏꯕ ꯑꯗꯨꯝ ꯆꯥꯛ ꯏꯟꯁꯥꯡꯒꯨꯝꯕ ꯅꯠꯇ꯭ꯔꯁꯨ ꯆꯥꯅꯤꯡꯉꯥꯏ ꯀꯔꯤ ꯀꯔꯤꯗꯤ ꯑꯗꯨꯗ ꯑꯗꯨꯝ ꯁꯤꯖꯤꯟꯅꯕ ꯈꯣꯠꯅꯔꯅꯦꯕꯀꯣ
ꯎꯝ
ꯑꯩꯈꯣꯏꯅ ꯀꯩꯅꯣ ꯇꯧꯕꯒꯤꯅꯤꯗ
ꯑꯩ ꯍꯧꯖꯤꯛꯗꯤ ꯉꯜꯂꯤꯍꯦ ꯃꯤ ꯑꯣꯏꯕ ꯍꯥꯟꯅ ꯍꯣꯠꯅꯧ
ꯃꯤ ꯑꯣꯏꯅꯤꯉꯥꯏꯁꯦ ꯑꯩꯁꯨ ꯍꯣꯠꯅꯔꯤꯅꯦ ꯃꯤ ꯑꯣꯏꯕ ꯉꯝꯗꯣꯏ
ꯃꯤꯕꯨꯗꯤ ꯑꯣꯏꯗꯤ ꯑꯣꯏꯈ꯭ꯔꯦꯕꯀꯣ ꯑꯗꯨꯕꯨ ꯑꯆꯕ ꯑꯃ ꯑꯣꯏꯅꯤꯉꯥꯏꯗꯤ ꯍꯣꯠꯅꯁꯤ ꯍꯥꯏꯕ ꯋꯥꯅꯤꯗ
ꯍꯣꯏꯅꯦ ꯑꯗꯨꯗꯤ ꯀꯟꯅ ꯇꯧꯔꯤ ꯅꯪꯁꯨ ꯃꯤ ꯑꯣꯏꯅꯤꯉꯥꯏ ꯀꯟꯅ ꯍꯣꯠꯅꯧ
ꯎꯝ ꯑꯩꯈꯣꯏꯁꯨ ꯑꯩꯈꯣꯏꯁꯨ ꯍꯧꯖꯤꯛ ꯀꯟꯅ ꯍꯣꯠꯅꯔꯤ
ꯍꯣꯏ ꯍꯣꯠꯅꯕ ꯍꯣꯠꯅꯔꯗꯤ ꯐꯪꯗꯣꯏꯅꯦ ꯑꯩꯈꯣꯏꯁꯨ ꯊꯥ ꯑꯇꯣꯞꯄ ꯑꯁꯤꯒꯤ ꯊꯥꯅꯗꯕ ꯃꯊꯪ ꯃꯊꯪ ꯊꯥꯗ ꯑꯃꯨꯛ ꯑꯦꯛꯖꯥꯝ ꯑꯃꯨꯛ ꯂꯩꯌꯦꯕꯀꯣ
ꯎꯝ
ꯑꯗꯨꯗ ꯑꯃꯨꯛ ꯈꯔ ꯌꯦꯡ ꯇꯥꯔ ꯑꯣꯏꯒꯦꯔꯥ ꯑꯣꯏꯔꯣꯏ
ꯍꯣꯏ ꯍꯣꯠꯅꯔꯗꯤ ꯑꯗꯨꯝ ꯌꯥꯗꯤ ꯌꯥꯔꯅꯤꯗ
ꯈꯔꯦ ꯀꯨꯨꯝꯁꯤꯁꯦ ꯑꯩꯗꯤ ꯀꯨꯝꯁꯤ ꯐꯥꯎꯗ꯭ꯔꯁꯨ ꯃꯊꯪꯒꯤ ꯀꯨꯝꯁꯤꯗꯀꯣ
ꯎꯝ
ꯑꯗꯤ ꯃꯤ ꯃꯤꯁꯨ ꯑꯩ ꯃꯤ ꯌꯥꯝꯅ ꯍꯩꯕ ꯀꯔꯤ ꯍꯥꯏꯁꯤꯔ ꯃꯣꯏꯅ ꯈꯪ ꯌꯥꯝꯅ ꯈꯪꯉꯒ ꯂ ꯏꯆꯦꯈꯣꯏ ꯍꯧꯖꯤꯛ ꯑꯩꯅ ꯏꯆꯦꯗꯣ
ꯎꯝ
ꯍꯧꯖꯤꯛ ꯏꯆꯦ ꯑꯩꯈꯣꯏꯒꯤ ꯑꯣꯖꯥ ꯃꯣꯏ ꯑꯣꯖꯥ ꯃꯥ ꯌꯥꯎꯃꯤꯟꯅꯕꯁꯨ ꯊꯥꯗꯣꯏꯅꯦꯕ ꯑꯩꯈꯣꯏ
ꯑꯣ ꯀ ꯄ꯭ꯔꯐꯥ
ꯍꯥꯏꯕꯗꯤ ꯃꯣꯏꯒꯤꯅ ꯍꯦꯟꯅꯗꯤ ꯀꯩꯅꯣ ꯇꯧꯔꯦꯅ
ꯎꯝ
ꯑꯗꯨꯒꯤ
ꯃꯥꯅꯦ ꯃꯥꯅꯦ
ꯑꯗꯨꯗꯨꯗ ꯀꯅꯥꯏ ꯀꯅꯥ ꯂꯩꯕ꯭ꯔꯣ
ꯑꯦ ꯀ ꯃꯤ ꯌꯥꯝꯗꯗꯤ ꯑꯩ ꯏꯃꯥꯟꯅꯕ ꯑꯃꯒ ꯂꯩꯃꯤꯟꯅꯩ ꯑꯩꯒꯤ ꯔꯦꯟ ꯂꯩꯃꯤꯟꯅꯕꯀꯣ ꯑꯩꯈꯣꯏꯒꯤ ꯕꯤꯜꯗꯤꯡ ꯂꯩꯃꯤꯟꯅꯕ
ꯅꯨꯡꯉꯥꯏꯔꯦ ꯀ
ꯅꯨꯡꯉꯥꯏ ꯑꯁ ꯅꯨꯡꯉꯥꯏꯔꯦ ꯍꯥꯏꯇꯥꯔꯦ
ꯍꯣꯏ ꯁꯤꯗꯤ ꯍꯦꯟꯅ ꯅꯨꯡꯉꯥꯏꯕ ꯀꯥꯏ ꯂꯩꯒꯦꯔꯣ ꯅꯪꯁꯨ
ꯃꯥꯅꯤ ꯃꯥꯅꯤ ꯃꯥ ꯑꯗꯨꯗꯤ ꯑꯗꯨꯗꯤ ꯑꯁꯤꯗꯒꯤ ꯍꯦꯟꯅ ꯅꯨꯡꯉꯥꯏꯕ ꯂꯩꯗ꯭ꯔꯔꯤꯅꯦ
ꯑꯗꯨꯅꯤ ꯑꯩꯈꯣꯏꯁꯨ ꯅꯪꯕꯨꯁꯨ ꯅꯨꯡꯉꯥꯏꯌꯦꯗ ꯁꯥ ꯌꯦꯟꯁꯥꯡ ꯆꯥꯔ ꯁꯥ ꯍꯥꯎ ꯍꯥꯎꯕ ꯆꯥꯔ ꯐꯝꯃꯪ ꯂꯩꯏꯕꯗꯨ ꯑꯗꯨꯗꯩ ꯍꯦꯟꯅ ꯀ꯭ꯔꯤ ꯅꯨꯡꯉꯥꯏꯕ ꯐꯪꯉꯤꯔꯣ
ꯑꯁ ꯅꯨꯡꯉꯥꯏꯔꯦ ꯍꯥꯏꯇꯥꯔꯦ ꯑꯩ ꯅꯨꯡꯉꯥꯏꯇꯦ ꯍꯥꯏꯗꯦꯗꯅ ꯑꯩꯗꯤ ꯅꯨꯡꯉꯥꯏꯔꯦ ꯍꯥꯏꯕꯅꯤ
ꯍꯣꯏ ꯑꯩꯈꯣꯏꯔꯣꯝꯗꯁꯨ ꯀꯣꯏꯔꯛꯑꯣꯅꯦ ꯀꯔꯤꯔꯣ
ꯑꯩ ꯃꯊꯪ ꯀꯔꯝꯕ ꯊꯥꯗꯅꯣ ꯑꯃꯨꯛꯀ ꯂꯥꯛꯅꯕꯗꯤ ꯍꯣꯠꯅꯕꯅꯤ
ꯑꯣ ꯂꯥꯛꯑꯣ ꯂꯥꯛꯑꯣ
ꯑꯩ ꯍꯦꯛ ꯂꯥꯛꯄꯗ ꯅꯣꯏꯔꯣꯝ ꯑꯗꯨꯔꯣꯝꯗ ꯑꯩ ꯌꯥꯝ ꯆꯠꯇ꯭ꯔꯦꯕꯀꯣ ꯑꯗꯨꯒꯤ ꯑꯗꯨꯒꯤ ꯑꯩ
ꯑꯗꯨꯝ
ꯂꯥꯛ ꯂꯥꯛꯄ ꯀꯥꯟꯅ ꯅꯪꯕꯨ ꯀꯧꯔꯛꯀꯦꯀꯣ
ꯀꯧꯔꯛꯑꯣ ꯍꯥꯏꯕꯗꯤ ꯒꯑꯦ ꯒꯥꯔꯤ ꯇꯣꯡꯉꯒ ꯑꯗꯨꯝ ꯆꯠꯄ ꯌꯥꯕꯅꯦꯕ
ꯃꯥꯅꯦ ꯃꯥꯅꯦ
ꯑꯗꯨꯕꯨꯗꯤ ꯐꯁ ꯁꯤꯗꯤ ꯌꯥꯝ ꯂꯥꯏꯌꯦꯗ ꯁꯤꯔꯣꯝ ꯆꯠꯄꯗꯤ ꯑꯗꯨꯗꯤ ꯒꯥꯔꯤꯗꯣ ꯑꯩꯈꯣꯏꯅ ꯍꯥꯏꯕ ꯃꯐꯝꯗ ꯗꯥꯏꯔꯦꯛ ꯗꯥꯏꯔꯦꯛ ꯆꯠ ꯄꯨꯕꯤꯌꯦꯕ
ꯃꯥꯅꯦ ꯃꯥꯅꯦ ꯗꯨꯗꯤ ꯑꯣꯏꯌꯦꯕ ꯗꯨꯕꯨ ꯑꯗꯨꯔꯣꯝꯗꯗꯤ ꯈꯣꯏ ꯊꯪꯅꯕꯗꯤ ꯃꯤ ꯑꯩꯈꯣꯏ ꯔꯣꯝꯒꯤ ꯁꯥꯇ꯭ꯔꯗꯤ ꯌꯥꯝꯗꯤ ꯂꯩꯗꯤ ꯂꯩꯕꯀꯣ ꯑꯗꯨ ꯑꯗꯨ ꯑꯗꯨ ꯑꯣꯏꯔꯁꯨ ꯅꯪ ꯅꯅꯥꯛꯇ ꯂꯥꯛꯀꯦ
ꯑꯗꯨ ꯅꯦꯅꯦꯂ ꯑꯣꯅꯦ ꯂꯩꯕ ꯂꯥꯛꯑꯣ ꯑꯗꯨꯝ ꯑꯍꯗꯥꯏꯗ ꯂꯩꯕ ꯍꯥꯏꯕꯕꯨ ꯑꯗꯨꯝ ꯂꯥꯛꯑꯒ ꯑꯗꯨ ꯅꯨꯃꯤꯠꯇꯨ ꯁꯤꯗ ꯁ꯭ꯋꯥꯏꯗ ꯑꯩꯈꯣꯏ ꯌꯨꯝꯗ ꯆꯥꯛ ꯆꯥꯕ ꯌꯥꯏꯑꯕ
ꯌꯥꯏ ꯌꯥꯏ ꯅꯪꯅ ꯊꯧꯕ ꯅꯪꯅ ꯊꯣꯡꯕ ꯏꯟꯁꯥꯡ ꯑꯃꯨꯛꯀ ꯇꯦꯁ ꯇꯧꯕ ꯇꯥꯔꯦꯀꯣ
ꯑꯗꯨꯅꯦ ꯑꯁ ꯅꯪ ꯍꯥꯎꯃꯟꯅꯅ ꯌꯨꯝ ꯍꯟꯅꯤꯡꯗꯦ ꯍꯥꯏꯇꯥꯔꯗꯤ ꯁꯣꯏꯔꯅꯤꯀꯣ
ꯑꯗꯨꯗꯤ ꯑꯗꯨꯗ ꯑꯗꯨꯝ ꯂꯩꯕ ꯇꯥꯔꯦꯅꯦ ꯑꯗꯨꯗꯤ
ꯅꯪꯒꯤ ꯁꯛꯁꯦꯁꯀꯤ ꯋꯥꯔꯤꯁꯦ ꯊꯨꯞꯆꯤꯜꯂꯅꯤ ꯑꯗꯨꯗꯤ
ꯍꯣꯏ ꯑꯗꯨꯗꯣ ꯃꯇꯥꯏꯗ ꯊꯝꯕ
ꯃꯇꯥꯏ ꯊꯝꯖꯤꯜꯂꯒ
ꯎꯝ ꯇꯥꯏꯔꯦ ꯊꯝꯕ ꯑꯗꯨ
ꯈꯨꯟꯗ ꯈꯣꯏꯟꯅꯤ ꯆꯠꯂ ꯂꯧ ꯁꯨꯔ ꯂꯩꯔꯕꯝꯅꯤꯀꯣ
ꯇꯉꯥꯏ ꯐꯗ꯭ꯔꯗꯤ ꯑꯗꯨꯝ ꯇꯧꯕ ꯇꯥꯕꯅꯤꯅ ꯀꯩꯅꯣ
ꯍꯣꯏꯅꯦ ꯂꯧ ꯁꯨꯕ ꯈꯣꯠꯄꯁꯨ ꯑꯩꯗꯤ ꯁꯧꯒ꯭ꯔꯤꯒꯤ ꯐꯥꯝ ꯑꯣꯏꯅ ꯇꯧꯖꯔꯒꯦ
ꯌꯥꯏꯅꯦ ꯑꯗꯨꯨꯁꯨ
ꯑꯩꯗꯤ ꯁꯧꯒ꯭ꯔꯤ ꯌꯥꯝ ꯄꯥꯝꯃꯦꯕ ꯑꯗꯨꯒꯤ ꯐꯥꯝ ꯑꯣꯏꯅ ꯇꯧꯔꯅꯤ ꯁꯧꯒ꯭ꯔꯤ ꯊꯥꯔꯒ ꯑꯩꯒꯤꯗꯤꯀꯣ ꯅꯪ ꯄꯤꯖꯕꯗꯣ
ꯎꯝ
ꯀꯥ ꯍꯦꯟꯅ ꯍꯥꯎꯕ ꯄꯤꯗ꯭ꯔꯁꯨ ꯌꯥꯏ ꯅꯪꯅ ꯄꯤꯒꯦ ꯍꯥꯏꯅ ꯄꯤꯕ ꯀꯥꯟꯗ ꯁꯧꯒꯔꯤ ꯑꯗꯨꯝ ꯑꯦꯟꯁꯥꯡ ꯆꯍꯤ ꯆꯍꯤ ꯀꯣꯟꯅꯅꯤꯡꯉꯥꯏ ꯄꯤꯔꯗꯤ ꯌꯥꯔꯦ ꯑꯩꯗꯤ ꯌꯥꯝ ꯄꯥꯝꯃꯦ
ꯁꯧꯀ꯭ꯔꯤꯕꯨ ꯄꯦꯟꯅꯕ ꯄꯤꯕ ꯉꯝꯗ꯭ꯔꯗꯤ ꯀꯔꯝꯕ ꯅꯨꯄꯥ ꯑꯣꯏꯗꯣꯏꯅꯣ ꯑꯩꯁꯦ
ꯑꯗꯨꯅꯦ ꯅꯪ ꯀꯔꯤꯝꯇ ꯋꯥꯔꯨꯅꯨ ꯑꯩꯒꯤꯗꯤ ꯅꯪ ꯑꯗꯨ ꯀꯣ
ꯍꯣꯏ
ꯇ ꯑꯗꯨ ꯄꯤꯕ ꯉꯝꯗꯤ ꯌꯥꯔꯦ ꯑꯩ ꯀꯩꯝꯇ ꯑꯇꯣꯞꯄ ꯅꯤꯔꯣꯏꯀꯣ
ꯁꯧꯀ꯭ꯔꯤꯕꯨ ꯄꯤꯕ ꯉꯝ ꯁꯧꯀ꯭ꯔꯤ ꯈꯛꯇ ꯑꯗꯨꯝ ꯄꯤꯕ ꯌꯥꯔꯦ ꯍꯥꯏꯔꯤꯗꯤ ꯏꯆꯦꯔꯣ ꯀꯩ ꯀꯩꯅꯣ ꯁꯧꯀ꯭ꯔꯤ ꯑꯆꯥꯎ ꯁꯧꯀ꯭ꯔꯤꯒꯤ ꯐꯥꯔꯝ ꯑꯆꯧꯕ ꯇꯧꯔꯛꯀꯅꯤꯅꯦ ꯑꯩꯈꯣꯏꯁꯨ ꯍꯥꯍꯥꯍꯥ
ꯑꯩꯗꯤ ꯁꯧꯒꯔꯤꯁꯦ ꯈꯪꯗꯦ ꯑꯩꯅ ꯌꯥꯝꯅ ꯄꯥꯝꯖꯩꯌꯦꯕ
ꯎꯝ ꯑꯗꯨꯗꯤ ꯅꯪꯕꯨ ꯇꯉꯥꯏ ꯐꯗꯅ ꯂꯧꯔꯒꯁꯨ ꯀꯩꯅꯣ ꯅꯪꯕꯨ ꯊꯥꯛꯄꯁꯦ ꯌꯥꯝ ꯑꯩ ꯌꯥꯝ ꯋꯥꯔꯣꯏꯅꯦ ꯑꯗꯨꯗꯤ
ꯌꯥ ꯍꯣꯏ ꯋꯥꯔꯣꯏ ꯁꯧꯒ꯭ꯔꯤ ꯐꯥꯔꯝ ꯑꯃ ꯇꯧꯔꯣ ꯌꯥꯔꯦ
ꯑꯆꯥ ꯌꯦꯗꯨꯗꯤ ꯌꯥꯝ ꯂꯥꯏꯌꯦ
ꯌꯥꯝ ꯂꯥꯏꯌꯦꯅ
ꯈꯣꯏꯔꯣꯝꯗꯤ ꯌꯥꯝ ꯀꯩꯅꯣ ꯄꯣꯠ ꯆꯩ ꯊꯥꯕꯗꯩ ꯐꯖꯅ ꯄꯥꯜꯂꯤꯦꯕꯀꯣꯈꯣꯏꯔꯣꯝꯗꯤ ꯀꯩ ꯀꯩꯅꯣ ꯑꯗꯨꯝ ꯐꯖꯅ ꯄꯥꯜꯂꯤꯦꯕꯗꯨ ꯁꯧꯀ꯭ꯔꯤ ꯈꯥꯛꯇꯒꯤꯗꯤ ꯏꯊꯟꯗꯁꯨ ꯇꯧꯔꯒ ꯁꯞꯄꯣꯔꯠ ꯇꯧ ꯌꯥꯔꯅꯤ ꯑꯗꯨꯗꯤ
ꯍꯣꯏꯅꯦ ꯍꯣꯏꯅꯦ ꯁꯧꯒꯔꯤ ꯑꯉꯥꯡꯕꯁꯨ ꯅꯣꯏꯔꯣꯝꯗ ꯍꯧꯕ꯭ꯔꯣ ꯀꯃꯥꯏꯅ ꯇꯧꯕ꯭ꯔꯣ
ꯑꯁ ꯐꯖꯅ ꯍꯥꯎꯕꯅꯤ
ꯑꯩꯈꯣꯏ ꯑꯩꯅꯁꯨ ꯁꯧꯒ꯭ꯔꯤꯁꯦ ꯑꯉꯥꯡꯕꯗꯨ ꯍꯦꯟꯅ ꯄꯥꯝꯃꯦꯕ
ꯎꯝ ꯅꯣꯏꯔꯣꯝꯗ ꯑꯉꯥꯡꯕꯗꯣ ꯀꯔꯤ ꯀꯧꯕ꯭ꯔꯥ
ꯀ ꯍꯦꯟꯅ ꯀꯧꯗꯦꯗ ꯑꯗꯨꯝ ꯁꯨꯒ꯭ꯔꯤ ꯑꯉꯥꯡꯕ ꯑꯗꯨꯝ ꯀꯧꯏꯗ ꯀꯩꯁꯨ ꯀꯧꯗꯦ
ꯑꯠꯆꯥ ꯆꯥ ꯆꯥ ꯐꯩ
ꯍꯥꯏꯕꯗꯤ ꯑꯩꯗꯤ ꯑꯗꯨ ꯑꯗꯨꯒꯤ ꯈꯨꯠꯁꯤꯟꯗꯣ ꯁꯤꯟꯕꯗꯣ ꯇꯣꯡꯉꯥꯜꯂꯦꯅ
ꯃꯥꯅꯦ ꯃꯥꯅꯦ
ꯑꯃꯗꯨꯒ ꯍꯣ ꯑꯗꯨꯒꯤ ꯃꯍꯥꯎꯗꯨꯅꯦꯕ ꯑꯩꯅ ꯀꯜꯂꯛꯏꯁꯦ ꯍꯥꯎꯃꯟꯗꯅꯀꯣ ꯑꯗꯨ ꯑꯩꯗꯤ ꯁꯧꯒꯔꯤ ꯊꯣꯡꯉꯗꯤ ꯃꯍꯤ ꯍꯦꯛ ꯍꯦꯛ ꯊꯛꯑꯦꯕ
ꯃꯍꯤ ꯍ‌ꯣꯏ ꯃꯍꯤ ꯃꯍꯤꯁꯨ ꯍꯥꯎꯕꯅꯤ ꯑꯩꯗ ꯅꯨꯄꯥ ꯀꯥꯡꯕꯨꯒꯤ ꯅꯨꯄꯥ ꯀꯥꯡꯕꯨꯒꯤ ꯑꯃ ꯑꯃ ꯍꯥꯏꯔꯨꯔꯥ
ꯀꯩꯍꯥꯏꯕ
ꯃꯤ ꯈꯔꯅ ꯍꯥꯏꯕꯒꯤ ꯃꯇꯨꯡ ꯃꯤ ꯈꯔꯒꯤ ꯃꯤ ꯈꯔꯅ ꯍꯥꯏꯕꯒꯤ ꯃꯇꯨꯡ ꯏꯟꯅ ꯀꯣ ꯅꯨꯄꯥ ꯀꯥꯡꯕꯨꯁꯦ
ꯀ꯭ꯔꯤ ꯍꯥꯏꯕ
ꯀꯩꯅꯣ ꯌꯥꯝ ꯉꯥꯎꯁꯤꯟꯕ ꯀꯥꯟꯗꯀꯣ